ꯍꯜꯂꯣ
ꯍꯜꯂꯣ ꯍꯜꯂꯣ
ꯆꯥꯛ ꯆꯥꯔꯕꯣ
ꯆꯥꯔꯦ ꯆꯥꯔꯕꯣ ꯀꯔꯤ ꯏꯟꯁꯥ ꯌꯦꯟ ꯊꯣꯡꯉꯦ
ꯀꯔꯤ ꯌꯦꯟꯅꯣ ꯃꯩꯇꯩ ꯌꯦꯜꯂꯣ ꯅꯠꯇ꯭ꯔꯒ ꯕꯣꯏꯂꯔ
ꯕꯣꯏꯂꯔ ꯊꯣꯡꯉꯦ
ꯀꯅꯥꯅ ꯊꯣꯡꯉꯕ ꯅꯪꯅ ꯊꯣꯡꯉꯦ
ꯑꯈꯣꯏꯅ ꯊꯣꯡꯉꯦ ꯍꯥꯎꯋꯦ ꯀꯩꯗꯧꯔꯤꯒꯦ
ꯀꯩꯁꯨꯝ ꯇꯧꯗꯦꯗ ꯆꯥꯛ ꯇꯣꯛꯑꯒ ꯂꯩꯔꯝꯕꯅꯤ ꯑꯩꯁꯨ
ꯀꯔꯤ ꯆꯥꯔꯕ
ꯑꯆꯝꯕ ꯆꯥꯔꯦ
ꯀꯔꯤ ꯑꯆꯝꯕ
ꯆꯝꯕ ꯍꯥꯏꯁꯦ ꯀꯥꯡꯁꯣꯏ ꯀꯥꯡꯁꯣꯏꯒ ꯆꯝꯐꯨꯠꯀ ꯑꯗꯨꯒ ꯉꯥ ꯑꯃꯦꯠꯄ ꯑꯃꯒ
ꯎꯝ ꯀꯝꯖꯝꯄꯨꯔ
ꯆꯝꯐꯨꯠ ꯑꯗꯨꯗꯤ ꯃꯥꯏꯔꯦꯟ ꯆꯝꯐꯨꯠ ꯆꯤꯅꯤ ꯍꯥꯞꯇꯕꯤꯗ ꯃꯥꯏꯔꯦꯟ ꯈꯤꯇꯪ ꯅꯥꯟꯅ ꯀꯣꯛꯇꯣꯛꯑꯒ ꯆꯐꯠ ꯇꯧꯕꯤꯗꯣ
ꯀꯔꯤ ꯀꯥꯡꯥ ꯁꯣꯠ
ꯀꯪꯁꯣꯏ ꯀꯩ ꯀꯥꯡꯪꯁꯣꯏꯅꯣ ꯍꯪꯒꯥꯝ ꯑꯣꯏꯔꯝ ꯃꯥꯔ ꯍꯪꯒꯥꯝ ꯆꯝꯊꯣꯡ ꯍꯥꯏꯇꯥꯔꯦ
ꯑꯣ ꯑꯗꯨ ꯀꯥꯡꯁꯣꯏ ꯀꯧꯗꯦ ꯑꯗꯨꯗꯤ ꯍꯪꯒꯥꯝ ꯊꯣꯡꯕ ꯍꯥꯏꯒꯗꯕ
ꯆꯝꯅ ꯊꯣꯡꯉꯗꯤ ꯀꯥꯡꯁꯣꯏꯒꯨꯝꯕ ꯅꯠꯇ꯭ꯔꯣ
ꯅꯠꯇꯦ ꯅꯠꯇꯦ ꯑꯗꯨꯅ ꯍꯪꯒꯥꯝ ꯊꯣꯡꯕ ꯀꯥꯡꯁꯣꯏ ꯍꯥꯏꯔꯒꯅ ꯑꯩꯈꯣꯏꯒꯤ ꯃꯅꯥ ꯃꯁꯤꯡ ꯃꯌꯥꯝ ꯑꯃ ꯍꯋꯥꯏ ꯊꯔꯥꯛꯀꯨꯝꯕ ꯍꯋꯥꯏ ꯄꯥꯕꯤꯒꯨꯝꯕ
ꯑꯗꯒꯤ ꯑꯥꯂꯨ ꯀꯀꯩ ꯑꯗꯩ ꯈꯥꯃꯦꯟ ꯑꯁꯤꯕ ꯍꯥꯞꯆꯤꯜꯂꯒ ꯊꯣꯡꯕꯁꯤꯅ ꯀꯥꯡ ꯁꯣꯏ ꯑꯗꯨꯒ ꯍꯪꯒꯥꯝ ꯍꯥꯏꯔꯒꯅ ꯍꯪꯒꯥꯝꯒ ꯏꯁꯤꯡꯒ ꯉꯥꯔꯤꯒ ꯊꯣꯛ ꯊꯣꯡꯕꯁꯤꯅ ꯍꯪꯒꯥꯝ ꯊꯣꯡꯕ
ꯎ ꯍꯌꯦꯡꯗꯤ ꯀꯣꯂꯦꯖ ꯆꯠꯀꯗ꯭ꯔꯥ ꯑꯗꯨꯗꯤ ꯃꯣꯏ ꯑꯦꯝ ꯌꯨꯒꯤ ꯀꯩꯀꯩ ꯄꯥꯎ ꯂꯩꯔꯤꯒꯦ